ꯍꯜꯂꯣ
ꯎꯝ
ꯎꯝ ꯍꯜꯂꯣ
ꯀꯩꯗꯧꯔꯤꯅꯣ ꯅꯦꯠꯋꯥꯛ ꯅꯨꯡꯉꯥꯏꯇꯕ ꯃꯥꯟꯂꯦꯀꯣ
ꯇꯥꯕ꯭ꯔꯣ
ꯇꯥꯔꯦ
ꯀꯩꯁꯨ ꯇꯧꯗꯦ ꯑꯁ ꯍꯧꯖꯤꯛ ꯍꯧꯒꯠꯂꯒ ꯁꯀꯨꯜ ꯊꯥꯕ ꯂꯩꯌꯦ
ꯎꯝ
ꯍ ꯅꯦꯠꯋꯥ ꯈꯔ ꯅꯨꯡꯉꯥꯏꯇꯦꯅꯦ ꯑꯩ
ꯍꯣꯏ ꯑꯣꯏꯔꯝꯅꯤ ꯅꯪꯒꯤ ꯍꯥ ꯀꯔꯤ ꯍꯥꯏꯕ
ꯅꯣꯏ ꯗꯌꯨꯇꯤ ꯆꯠꯄ ꯍꯥꯎꯔꯕ꯭ꯔꯣ ꯍꯥꯏꯕ
ꯍꯣꯏ ꯍꯥꯎꯔꯦ ꯅꯥꯏꯠꯁꯨ ꯆꯠꯄꯒꯤ
ꯇ꯭ꯔꯦꯅꯤꯡꯗꯤ ꯂꯣꯏꯔꯦꯀꯣ ꯅꯪꯒꯤ
ꯍꯥꯥ
ꯖꯨꯂꯥꯏ ꯂꯥꯁꯇ ꯑꯦꯛꯖꯥꯝꯕꯤꯕ ꯕꯣꯔꯗ ꯑꯦꯛꯖꯥꯝ
ꯑꯣ ꯎꯝ
ꯀꯩꯗꯧꯔꯤꯒꯦ ꯀꯩꯗꯧꯔꯤꯅꯣ
ꯑꯁ ꯀꯩꯁꯨ ꯇꯧꯗꯦꯗ ꯅꯪꯗꯤ ꯑꯁꯤ ꯖꯣꯏꯟ ꯇꯧꯕꯁꯦ ꯅꯣꯡ ꯅꯣꯡꯃꯩ ꯀꯌꯥ ꯁꯨꯔꯦ
ꯑꯣ
ꯍꯥꯥ
ꯑꯥ
ꯀꯥꯔꯤꯌꯥꯗ ꯖꯣꯏꯟ ꯇꯧꯁꯦ ꯅꯨꯃꯤꯠ ꯀꯌꯥ ꯁꯨꯔꯦꯅ
ꯍꯥꯥ ꯍꯜꯂꯣ
ꯍꯣꯏ ꯑꯩ ꯅꯪꯒꯤ ꯐꯣꯇꯣ ꯊꯥꯈ꯭ꯔꯕꯅꯦ
ꯋꯥꯆꯦꯞꯇ ꯂꯥꯛꯑꯣ
ꯉꯁꯤꯗꯤ ꯀꯔꯤ ꯊꯕꯛ ꯇꯧꯒꯅꯤ
ꯈꯪꯉꯦ ꯈꯪꯉꯦ ꯑꯣ ꯑꯗꯨꯒꯤꯔꯥ ꯋꯥꯔꯅꯤꯡ ꯄꯤꯕꯗꯣ
ꯊꯕꯛ ꯇꯧꯗꯣꯏꯅꯣ
ꯑꯩꯈꯣꯏꯗꯤ ꯑꯗꯨꯝ ꯑꯩꯈꯣꯏꯒꯤ ꯊꯕꯛꯅꯤꯅ ꯇꯥꯕ꯭ꯔꯣ
ꯍꯣꯏ ꯇꯥꯏꯌꯦ
ꯍꯧꯒꯠꯂꯤ ꯍꯧꯒꯠꯇ꯭ꯔꯤꯕ꯭ꯔꯣ
ꯊꯥꯔꯒ ꯇꯨꯝꯕꯒꯤ
ꯎꯝ ꯖꯨ ꯖꯨꯂꯥꯏꯗ ꯑꯦꯛꯖꯥꯝ ꯊꯥꯔꯅꯤꯕ ꯅꯣꯏ ꯇꯥꯕ꯭ꯔꯣ
ꯍꯣꯏ ꯇꯥꯏꯌꯦ
ꯋꯥꯔꯜ ꯀꯞ ꯌꯦꯡꯕ꯭ꯔ ꯅꯪ
ꯌꯦꯡꯉꯦ ꯑꯩꯕꯨꯗꯤ ꯃꯔꯛ ꯃꯔꯛꯇ
ꯍꯥꯥ ꯎꯝ ꯅꯪ ꯄꯣꯔꯇꯨꯒꯜ ꯃꯦꯁꯤꯔꯥ ꯔꯨꯅꯦꯜꯗꯣꯔꯥ ꯅꯪ
ꯑꯩꯗꯤ ꯑꯔꯖꯦꯟꯇꯤꯅꯥꯅꯤ
ꯑꯁ ꯏꯕꯥꯅꯤ ꯆꯞ ꯃꯥꯟꯅꯩꯅꯦ ꯑꯗꯨꯗꯤ
ꯑꯔꯖꯦꯟꯇꯤꯅꯥꯒ ꯁꯄꯦꯟꯒ ꯁꯄꯣꯔꯠ ꯇꯧꯏ
ꯍꯥꯥ
ꯑꯥꯔꯖꯦꯟꯇꯤꯅꯥꯒ ꯀꯩꯅꯣꯃꯕꯨ ꯁꯞꯄꯣꯔꯠ ꯇꯧꯒꯦ ꯍꯥꯏꯕ
ꯑꯔꯖꯦꯟꯇꯤꯅꯥ ꯑꯦ ꯑꯥꯔꯖꯦꯟꯇꯤꯅꯥꯗꯣ ꯐꯖꯅ ꯁꯞꯄꯣꯔꯠ ꯇꯧꯔꯣ ꯑꯗꯨ ꯑ ꯅꯪꯒꯤꯗꯃꯛ ꯑꯦꯋꯥꯔꯗꯁꯨ ꯐꯪꯅꯤ ꯁꯞꯄꯣꯔꯠ ꯇꯧꯔꯗꯤ
ꯍ ꯃꯥ
ꯔꯥꯏꯁꯁꯨ ꯄꯤꯒꯅꯤ ꯅꯣꯏꯒꯤꯗꯤꯗꯤ ꯄꯨꯡꯀꯤ꯭ꯌꯥ ꯐ ꯆꯄꯅꯣ
ꯍꯅ
ꯍꯜꯂꯣ
ꯎꯝ
ꯍꯜꯂꯣ ꯇꯥꯕ꯭ꯔꯣ
ꯍ
ꯐꯖꯅ ꯇꯥꯕ꯭ꯔꯣ ꯑꯁ ꯁꯤ ꯁꯪꯉꯤꯅꯦ ꯃ ꯍꯜꯂꯣ ꯍ
ꯑꯥꯎ ꯇꯥꯏ ꯇ ꯊꯕꯣ
ꯑꯗꯨ ꯇ ꯑꯗꯨꯅꯤ ꯍꯏ ꯍꯣꯡꯕ ꯃꯈꯣꯟ ꯇꯥꯕ꯭ꯔꯣ
ꯍꯣꯏ ꯍꯣꯏ ꯃ ꯐꯣꯟꯟ ꯇꯏꯌꯦ
ꯑꯗꯨꯣ ꯦꯒ꯭ꯔꯥꯎ ꯃꯣꯏꯁ ꯂꯩꯍꯟꯕ ꯌꯥꯗꯦ ꯍꯥꯏꯀꯣ
ꯍꯥ
ꯕꯦꯛꯒ꯭ꯔꯥꯎꯟ ꯣꯏꯁ ꯀꯨꯝꯕ ꯑꯗꯨꯒꯨꯝꯕꯗꯣ ꯂꯥꯏꯍꯟꯕ ꯌꯥꯗꯦ ꯍꯥꯏꯌꯦꯀꯣ
ꯇꯥꯕ꯭ꯔꯣ
ꯍꯣꯏ ꯇꯥꯏ ꯀ
ꯉꯁꯤꯁꯨ ꯃꯥꯏ ꯃꯣꯠꯀꯅꯤ ꯍꯥꯏꯩꯅꯩ ꯑꯩꯈꯣꯏꯗꯤ
ꯑꯣ ꯇ ꯊꯣꯟ ꯂꯥꯏꯂ ꯀꯕꯨ꯭ꯔꯣ
ꯎꯝ ꯂꯑꯗ ꯂꯥꯛꯄꯗꯤ ꯑꯗꯨ ꯁꯠꯇꯣꯡ ꯑꯃꯃꯛ ꯀ
ꯎꯝ ꯎꯝ ꯑ ꯉꯁꯤꯗꯤ ꯄꯨꯡ ꯀꯌꯥꯗ ꯗꯤꯞ ꯆꯥꯏꯛꯇꯣꯏꯔ
ꯏꯚꯅꯤꯡ ꯄꯨꯡꯚꯦꯟꯚꯦꯟ ꯅꯨꯡꯗ ꯏꯅꯦ ꯆꯕꯟ ꯀꯨꯝꯕꯗ
ꯑ ꯉꯁꯤꯗꯤ ꯅꯔꯁ ꯑꯣꯏꯈ꯭ꯔꯦꯀꯣ
ꯎ
ꯀꯟꯇ ꯇꯧꯕ ꯍꯩꯖꯗꯦ ꯍꯨꯣꯏꯗꯤ
ꯍꯥꯥ
ꯀꯝꯇ ꯇꯧꯧꯕ ꯍꯦꯇ
ꯍꯥꯏꯒꯅꯤ ꯅꯠꯇ꯭ꯔ ꯅ ꯆꯠꯂꯤꯗꯨꯣ
ꯑꯣꯀꯦ ꯁꯤꯇ
ꯎꯝ
ꯆ ꯈꯨ ꯊꯣꯡꯕꯜ ꯂꯩꯔꯔꯕ ꯌꯦꯅꯁꯤꯗꯤ
ꯅꯣꯏꯅꯦ ꯆꯥꯛꯁꯨ ꯊꯣꯡꯕ꯭ꯔꯣꯅꯦ
ꯑ ꯈꯨꯨ ꯑꯪꯀꯤꯅꯦ ꯊꯃꯤ ꯎ
ꯎꯝ
ꯑ ꯃꯤꯖ ꯆꯔꯦꯁꯤ
ꯑ ꯎꯝ ꯎꯝ ꯀꯥꯡꯁꯣꯏ ꯆꯥꯏꯗ ꯑꯗꯨꯒ ꯍꯪꯒꯥꯝ ꯑꯗꯨꯒ ꯍꯃꯦꯟ ꯑꯗꯨ
ꯃꯊꯌꯥ ꯌꯥꯅꯤꯅ
ꯍꯥꯥ
ꯃꯊꯦꯜ ꯃꯤꯒꯅꯥ ꯍꯥꯏꯕꯅꯤ
ꯎꯝ ꯃꯇꯝꯒꯤ ꯏꯟꯖꯥꯡꯅꯤꯅ ꯕꯦꯦꯝꯕꯨꯆꯠ ꯕꯦꯦꯝꯕꯨꯆꯨꯁ ꯆꯥꯕ ꯍꯧꯈ꯭ꯔꯦ ꯅꯣꯏꯗꯤ ꯆꯥꯕ ꯐꯪꯈ꯭ꯔꯕ꯭ꯔꯣ
ꯐꯪꯗ꯭ꯔꯦꯈꯣꯏꯗꯤ
ꯎꯝ ꯎꯝ ꯎꯝ ꯎꯝ ꯎ ꯃꯥ ꯇꯤꯟꯗꯤꯒ ꯍꯥꯥ
ꯀ
ꯍꯣꯏ ꯆꯥꯏ ꯀ ꯀꯅ
ꯊꯋꯥꯛ ꯌꯥꯝꯡꯁꯤꯟꯕ ꯃꯥꯗꯩꯅꯁꯤꯡ
ꯂꯛ ꯆꯤꯡꯁꯤꯗ ꯅꯦꯠꯋꯥꯛꯅꯅꯦ
ꯎ ꯑꯗꯨ ꯑꯗꯨꯗꯤ ꯑꯩ ꯅꯍꯥꯗꯅ ꯑꯃꯨꯛꯇꯊꯊꯔꯛꯀꯦꯀꯣ
ꯗꯦꯘꯔꯣ ꯅꯣꯏ ꯆ
ꯊ
ꯍꯥꯥ